ꯑꯔꯤꯅꯦ ꯍꯜꯂꯣ ꯑꯥ ꯇꯥꯕ꯭ꯔꯣ ꯍꯜꯂꯣ ꯇꯥꯗꯕ꯭ꯔꯣ ꯍꯜꯂꯣ ꯇꯥꯕ꯭ꯔꯣ ꯇꯥꯕ꯭ꯔꯣ ꯍꯜꯂꯣ
ꯍꯜꯂꯣ ꯍꯜꯂꯣ ꯍꯜꯂꯣ
ꯇꯥꯕ꯭ꯔꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯇꯥꯕ꯭ꯔꯣ ꯇꯥꯗꯕ꯭ꯔꯣ
ꯍꯔꯥꯎ ꯍꯔꯥꯎ ꯍꯔꯥꯎ ꯆꯂꯩ
ꯇꯗꯕ꯭ꯔꯣ ꯍꯜꯂꯣ ꯑꯥꯎ ꯇꯥꯕ꯭ꯔꯣ
ꯇꯥꯏ ꯇꯥꯏ
ꯑꯣ ꯅꯦꯠꯋꯥꯛꯁꯦ ꯅꯨꯡꯉꯥꯏꯇꯕ ꯃꯥꯜꯂꯦꯅꯦ
ꯀ꯭ꯔꯤ
ꯅꯦꯠꯋꯥꯛꯁꯦ ꯅꯨꯡꯉꯥꯏꯇꯕ ꯃꯥꯜꯂꯦ
ꯎꯝ ꯑꯗꯨ ꯑꯣꯏꯔꯝꯕ ꯌꯥꯏ
ꯑꯣ ꯀꯩꯗꯧꯔꯤꯅꯣ ꯅꯪꯗꯤ
ꯑꯁ ꯐꯦꯟ ꯊꯥꯔꯒ ꯇꯨꯝꯃꯦꯗ
ꯌꯥꯝ ꯁꯥꯕ꯭ꯔꯣ
ꯑꯣ ꯌꯥꯝ ꯁꯥꯏꯌꯦ
ꯑꯣ ꯁꯥꯏꯌꯦꯅꯦ ꯍꯧꯖꯤꯛ ꯖꯨꯟ ꯖꯨꯂꯥꯏ ꯖꯨꯟ ꯑꯣꯏꯕꯒꯤꯅꯤꯅꯦ
ꯎꯝ ꯍꯧꯖꯤꯛꯁꯦ ꯑꯁ ꯍꯧꯖꯤꯛꯀꯥꯟꯁꯦ ꯃꯄꯥꯟꯒ ꯊꯣꯛꯅꯤꯡꯗ꯭ꯔꯦꯅꯦ
ꯑꯗꯨꯅꯦ
ꯁꯥꯃꯟꯕꯒꯤꯀꯣ
ꯎꯝ
ꯀꯩꯗꯧꯔꯤꯅꯣ ꯑꯁꯣꯝꯗꯤ
ꯑꯩꯁꯨ ꯔꯨꯝ ꯃꯅꯨꯡꯗ ꯁꯨꯝ ꯐꯝꯃꯒ ꯂꯩꯔꯤꯅꯦ ꯐꯣꯟ ꯌꯦꯡꯉꯒ ꯚꯤꯗꯤꯑꯣ ꯁꯣꯔꯠ ꯚꯤꯗꯤꯑꯣꯒꯨꯝꯕ ꯌꯦꯡꯉꯒ
ꯀꯩꯅꯣꯝ ꯆꯥꯕ ꯃꯥꯜꯂꯦꯗ
ꯆꯥꯗꯦ ꯑꯦꯍꯦꯍꯦꯍꯦꯍꯦ ꯍꯝ
ꯍꯝ
ꯇꯥꯕ꯭ꯔꯣ
ꯀꯩꯅꯣꯝ ꯁꯥꯏꯕ ꯃꯈꯣꯟ ꯈꯔ ꯈꯔ ꯇꯥꯕꯀꯣ
ꯑꯣ ꯑꯗꯨꯗꯤ ꯁꯥꯏꯔꯒ ꯂꯩꯕꯒꯤꯅꯤ ꯍꯝꯍꯝ
ꯁꯥꯏꯕꯗꯤ ꯆꯥꯕ ꯅꯠꯇꯦ ꯁꯥꯏꯕꯗꯤ ꯆꯥꯕ ꯅꯠꯇꯦ ꯍꯥꯏꯕꯗꯨꯔꯣ
ꯎꯝ ꯆꯨꯝꯒꯝꯅꯦ ꯑꯦꯍꯝꯍꯝ
ꯎꯝ ꯑꯩꯈꯣꯏ ꯑꯪꯀꯜ ꯑꯪꯀꯜ ꯑꯃꯅ ꯍꯥꯏꯕꯗꯣ ꯇꯥꯗꯕ꯭ꯔꯣ ꯃꯤꯅ ꯆꯥꯒꯅꯨ ꯆꯥ ꯒꯅꯨ ꯍꯥꯏꯕ ꯄꯣꯠ ꯄꯣꯠꯇꯨꯗꯤ ꯆꯥꯗꯕꯤꯗ ꯗꯥꯢꯔꯦꯛ ꯁꯣꯂꯣ ꯇꯧ ꯍꯥꯏꯕꯗꯨ
ꯈꯪꯗꯦ ꯑꯍꯥꯍꯥ
ꯑꯩꯈꯣꯏ ꯑꯣꯖꯥ ꯑꯃꯁꯨ ꯍꯥꯏꯕ ꯑꯃ ꯂꯩꯌꯦ ꯃꯥꯁꯦ ꯀꯩꯅꯣꯝ ꯇꯧꯔꯗꯤ ꯍꯦꯛ ꯐꯝꯃꯗꯤ ꯑꯗꯨꯝ ꯎꯏꯕ ꯎꯏꯕꯀꯣ ꯃꯥꯅ ꯍꯥꯏ ꯎꯏꯕꯗꯤ ꯇꯨꯝꯕ ꯅꯠꯇꯦ ꯍꯥꯏꯌꯦꯅꯤ ꯍꯦꯍꯦ
ꯍꯥ ꯍꯣꯏꯅꯦ ꯎꯢꯕꯁꯤꯕꯨ ꯀꯃꯥꯏ ꯇꯨꯝꯕ ꯍꯥꯏꯗ꯭ꯣꯏꯅꯣ ꯑꯍꯥ
ꯎꯏ ꯎꯏꯕꯗꯨꯁꯨ ꯎꯏꯕꯗꯨꯁꯨ ꯁꯨꯨꯝ ꯃꯃꯤꯠ ꯈꯨꯝꯖꯤꯜꯂꯒ ꯀꯩꯅꯣ ꯇꯧꯋꯤꯗꯅ
ꯑꯗꯨ ꯑꯣꯏꯔꯁꯨ ꯃꯥꯒꯤ ꯋꯥꯈꯜ ꯄꯨꯛꯅꯤꯡ ꯄꯨꯂꯞ ꯔꯦꯁ ꯇꯧꯕ ꯅꯠꯇꯦꯗꯅ
ꯑꯗꯨ ꯑꯗꯨꯕꯨꯗꯤ ꯑꯣꯏꯗꯤ ꯑꯣꯏꯌꯦ ꯍꯣꯏ
ꯆꯨꯝꯅ ꯃꯃꯤꯠ ꯎꯏꯁꯤꯟꯕꯅꯦꯗꯅ ꯑꯍꯥꯍꯥ ꯑꯗꯨꯒꯤꯒꯤꯅꯦ ꯃꯥ ꯍꯥꯏꯕꯗꯨꯁꯨ ꯆꯨꯝꯃꯦꯅꯦ
ꯆꯨꯝꯗꯤ ꯆꯨꯝꯃꯦ ꯍꯣꯏ ꯉꯁꯤꯁꯦ ꯌꯥꯝ ꯍꯔꯥꯎꯕ ꯃꯥꯜꯂꯤꯗ ꯌꯥꯝ ꯌꯥꯝ ꯅꯣꯛꯢꯍꯦ
ꯑꯁ ꯍꯔꯥꯎꯗꯦꯗ ꯆꯨꯝꯅ ꯅꯨꯡꯉꯥꯏꯇꯕꯒꯤ ꯑꯗꯨꯝ ꯅꯣꯛꯑ ꯗꯤ ꯋꯥꯈꯜ ꯅꯨꯡꯉꯥꯏꯒꯗ꯭ꯔꯅ ꯅꯣꯛꯄꯅꯦꯗ
ꯑꯗꯨꯁꯨ ꯐꯩ ꯅꯣꯡꯒꯟ ꯅꯣꯡꯒꯟꯕ ꯃꯤꯁꯦ ꯌꯥꯝ ꯐꯕꯅꯦ
ꯑꯗꯨꯅꯦ ꯅꯣꯛꯄꯁꯦ ꯍꯝ ꯅꯣꯛꯄꯁꯦ ꯅꯪꯒꯤ ꯒꯤ ꯄꯨꯟꯁꯤ ꯆꯍꯤ ꯍꯥꯞꯀꯜꯂꯦ ꯍꯥꯏꯕꯅꯦ
ꯑꯗꯨꯃꯥꯏꯅꯗꯤ ꯍꯥꯏꯅꯩꯌꯦ ꯃꯤꯅꯗꯤ ꯍꯣꯢ
ꯑꯗꯨꯅꯦ ꯑꯗꯨꯅꯅꯦ ꯑꯗꯨꯝ ꯅꯣꯛꯑꯒ ꯂꯩꯔꯣ ꯅꯪꯒꯤ ꯄꯨꯟꯁꯤ ꯁꯥꯡ ꯑ ꯍꯤꯡꯅꯤꯉꯥꯏ
ꯅꯣꯛ ꯌꯥꯝ ꯅꯣꯒꯟꯕꯒꯤ ꯃꯤꯅ ꯑꯃꯨꯛ ꯁꯤ ꯁꯤ ꯅꯨꯄꯥꯁꯦ ꯉꯥꯎꯕ꯭ꯔꯥ ꯍꯥꯏꯅ ꯑꯃꯨꯛ ꯈꯜꯂꯨꯔꯗꯤ
ꯉꯥꯎ ꯃꯣꯏ ꯈꯜꯂꯁꯨ ꯅꯪ ꯀꯨꯏꯅ ꯍꯤꯡꯅꯤꯡꯗ꯭ꯔꯣ
ꯀꯨꯏꯅꯗꯤ ꯍꯤꯡꯅꯤꯡ
ꯑꯗꯨ ꯑꯣꯏꯔꯗꯤ ꯅꯪꯒꯤꯅꯤꯗꯅ
ꯑꯗꯨꯁꯨ ꯑꯣꯢꯗꯤ ꯑꯣꯏꯔꯦ
ꯨꯏꯁ ꯅꯪꯁꯨ ꯐꯣꯟ ꯑꯅꯤ ꯄꯥꯏꯕ꯭ꯔꯣ
ꯎ ꯄꯥꯏꯗꯦ
ꯐꯟ ꯂꯥꯛꯄꯒꯨꯝ ꯑꯣ ꯁꯥꯏꯂꯦꯟꯗ ꯊꯝꯃꯣ ꯅꯪꯒꯤ ꯐꯣꯟ ꯂꯥꯛꯄꯗꯣ ꯇꯥꯏꯌꯦ
ꯍꯣꯏ ꯑꯩꯒꯤ ꯀꯩꯅꯣ ꯑꯩꯒꯤ ꯃꯔꯨꯞ ꯑꯃ ꯀꯣꯜ ꯇꯧꯔꯛꯄ ꯀꯣ
ꯀꯣꯏꯕꯁꯨ ꯆꯠꯇ꯭ꯔꯦ ꯃꯄꯥꯟꯁꯨ ꯆꯠꯇ꯭ꯔꯦ
ꯀꯔꯤ
ꯃꯄꯥꯟ ꯑꯝꯇ ꯊꯣꯛꯇ꯭ꯔꯕꯣ ꯅꯪ ꯉꯁꯤ
ꯉꯁꯤ ꯃꯄꯥꯟ ꯊꯣꯛꯇꯦꯗ ꯑꯩꯕꯨ ꯈꯣꯟ ꯈꯣꯟ ꯇꯥꯕ꯭ꯔ ꯑꯩ ꯃꯔꯨꯞ ꯀꯩ ꯂꯩꯖꯥꯠꯂꯅꯦ ꯏꯃꯥꯟꯅꯕ ꯀꯣꯜ ꯇꯧꯔꯛꯄꯀꯣ
ꯑꯥ ꯑꯣ ꯑꯗꯨ ꯊꯝꯃꯒꯦ ꯍꯥꯏꯕ꯭ꯔꯣ
ꯑꯩ ꯀꯣꯜ ꯑꯩ ꯊꯝꯈ꯭ꯔꯕꯅꯤ
ꯑꯣ
ꯅꯪꯒꯤ ꯁꯤ
ꯆꯠꯇꯦꯗ ꯌ ꯃꯄꯥꯟ ꯊꯣꯛꯇꯦ ꯑꯩꯁꯨ
ꯀꯣꯏꯕ ꯆꯠꯗꯝꯅꯤꯅꯦ ꯀꯩꯅꯣ
ꯀꯣꯏꯕꯗꯤ ꯆꯠꯅꯤꯡꯕꯅꯤꯅꯦ ꯑꯗꯨ ꯏꯃꯥꯟꯅꯕꯤ ꯂꯩ
ꯍꯥ
ꯏꯃꯥꯟꯅꯕꯤ ꯄꯨꯟꯅꯤꯡꯉꯥꯏ ꯂꯩꯇꯕ ꯆꯠꯅꯤꯡꯉꯥꯏꯗꯣ
ꯅꯊꯟꯗ ꯅꯊꯟꯗ ꯆꯠ ꯅꯊꯟꯗꯗꯤ ꯆꯠꯄ ꯇꯟꯕ꯭ꯔꯣ
ꯏꯊꯟꯗ ꯀꯃꯥꯏꯅ ꯀꯣꯏꯕ ꯆꯠꯇꯣꯏꯅꯣ ꯀꯣꯏꯕ ꯆꯠꯄ ꯍꯥꯏꯁꯦ
ꯑꯩꯈꯣꯏꯗ ꯂꯥꯛꯑꯒ ꯏꯕꯥꯅꯤ ꯆꯠꯄ ꯌꯥꯕꯅꯤꯅꯦ ꯀꯩꯅꯣ
ꯑꯗꯨ ꯅꯪꯁꯨ ꯍꯥꯏꯔꯛꯇꯦ
ꯑ ꯍ
ꯅꯪꯁꯨ ꯍꯥꯏꯔꯛꯇ꯭ꯔꯒ
ꯑꯩ ꯑꯩ ꯍꯧꯖꯤꯛ ꯃꯄꯥꯟ ꯊꯣꯛꯄ ꯃꯄꯥꯟ ꯊꯣꯛꯄ ꯃꯇꯝ ꯋꯥꯠꯂꯤꯕꯀꯣ ꯈꯔ ꯅꯨꯃꯤ ꯄꯨꯡ ꯃꯔꯤ ꯇꯥꯔꯗꯤ ꯄꯨꯡ ꯃꯉꯥ ꯇꯥꯔꯗꯤ ꯑꯃꯨꯛꯊꯣꯛꯄ ꯍꯧꯔꯅꯤ
ꯄꯨꯡ ꯃꯉꯥꯗꯤ ꯃꯝꯈ꯭ꯔꯅꯤꯅꯦ
ꯀꯥꯏꯩ ꯃꯝꯗꯦ ꯃꯝꯗ꯭ꯔꯤꯗ
ꯀꯣꯏꯕ ꯍꯥꯏꯕꯗꯤ ꯃꯝꯗ꯭ꯔꯤꯀꯥꯟꯗ
ꯅꯨꯡꯊꯤꯜ ꯏꯚꯤꯅꯤꯡꯗ ꯀꯣꯏꯕ ꯅꯨꯡꯉꯥꯏꯕꯅꯦ ꯌꯥꯝ ꯏꯪꯁꯨ ꯏꯪꯕꯀꯣ
ꯑꯗꯨ ꯃꯇꯝꯗꯗꯤ ꯌꯨꯝ ꯍꯟꯖꯤꯟꯕ ꯊꯦꯡꯉꯅꯤ ꯅꯪꯒꯤꯁꯤꯗꯤ ꯀꯗꯥꯏꯗꯒꯤ ꯂꯩꯁꯥꯕꯤꯁꯤꯡꯒ ꯀꯣꯏꯕ ꯆꯠꯁꯦ ꯍꯥꯏꯔꯒ ꯅꯨꯡꯗꯥꯡꯗ ꯀꯣꯏꯕ ꯄꯨꯔꯗꯤ ꯎꯝ
ꯅꯨꯡꯗꯥꯡ ꯅꯨꯡꯗꯥꯡꯃꯛꯇꯤꯅ ꯅꯨꯡꯗꯥꯡꯃꯛ ꯅꯠꯇꯤ ꯅꯠꯇꯦꯗꯅ
ꯂꯩꯁꯥꯕꯤ ꯄꯥꯈꯪ ꯍꯥꯏꯁꯤꯗꯤ ꯅꯨꯃꯤꯠ ꯇꯥꯈ꯭ꯔꯗꯤ ꯄꯨꯟꯕ ꯌꯥꯗ꯭ꯔꯦ
ꯑꯗꯨꯃꯥꯏꯅ ꯗꯨꯃꯥꯏꯅ ꯍꯥꯏꯅꯕꯁꯨ ꯂꯩꯀꯣ
ꯑꯗꯨꯗꯤ ꯅꯨꯄꯤꯗꯨꯅ ꯌꯨꯝ ꯍꯟꯕ ꯉꯝꯔꯔꯣꯏ ꯍꯥꯏꯔꯗꯤ ꯅꯪ ꯀ꯭ꯔꯤ ꯇꯧꯒꯅꯤ
ꯑꯦ
ꯅꯨꯄꯤꯗꯨꯅ ꯌꯨꯝ ꯍꯟ ꯅꯨꯃꯤꯠ ꯇꯥꯈ꯭ꯔꯦ ꯌꯨꯝ ꯍꯟꯕ ꯉꯝꯂꯔꯣꯏ ꯍꯥꯏꯔꯗꯤ ꯅꯪ ꯀ꯭ꯔꯤ ꯇꯧꯒꯅꯤ
ꯅꯠꯇꯦ ꯍꯦꯛ ꯄꯨꯔꯒ ꯆꯠꯄ ꯇꯥꯕꯅꯤꯅꯦ ꯀꯩꯅꯣ
ꯀꯗꯥꯏꯗ ꯗꯥꯏꯔꯦꯛ ꯄꯨꯅꯤꯡꯉꯥꯏ
ꯊꯝ ꯀꯩꯅꯣ ꯂꯝꯕꯤꯗꯨ ꯍꯨꯟꯇꯣꯛ ꯂꯝꯕꯤꯗ ꯊꯝꯕꯗꯨ ꯃꯊꯟꯇ ꯊꯝꯍꯧꯕꯗꯤ ꯐꯠꯇꯕꯅꯤꯅ ꯈꯣꯏ ꯌꯨꯝ ꯈꯣꯏꯒꯤ ꯌꯨꯝꯗ ꯄꯨꯔ ꯆꯠ ꯇꯥꯝꯅꯤ
ꯅꯣꯏꯈꯨꯟ ꯅꯣꯏ ꯌꯨꯝꯗ ꯄꯨꯔꯒ ꯅꯪ ꯉꯝ ꯉꯝꯒꯗ꯭ꯔꯣ ꯑꯗꯨ ꯄꯨꯕꯗꯣ
ꯇꯪꯉꯥꯏ ꯐꯠꯇ꯭ꯔꯗꯤ ꯄꯨꯕ ꯇꯥꯕꯅꯤꯅꯦ ꯀꯩꯅꯣ ꯍꯥ ꯍꯥ
ꯑꯁ ꯑꯗꯨ ꯑꯣꯏꯔꯗꯤ ꯅꯪꯁꯤꯗꯤ ꯅꯨꯄꯤ ꯅꯨꯄꯤ ꯌꯥꯝ ꯈꯣꯝꯃꯒ ꯊꯝꯗꯧ ꯃꯥꯜꯂꯤ ꯌꯦ ꯅꯪꯒꯤ ꯌꯨꯝꯗ
ꯀꯥꯏꯗꯩꯅꯣꯗ ꯑꯩ ꯅꯨꯄꯤꯒ ꯌꯥꯝ ꯀꯩꯅꯣ ꯅꯨꯄꯤꯒ ꯌꯥꯝ ꯇꯤꯟꯅꯗꯕꯅꯤ
ꯑꯁ ꯌꯥꯝ ꯇꯤꯟꯅꯕ ꯃꯥꯜꯂꯤꯗ
ꯑꯩ ꯇꯤꯟ ꯌꯥꯝ ꯌꯥꯝ ꯇꯤꯟꯅꯗꯦ ꯑꯩꯒꯤ ꯀꯣꯟꯇꯦꯛ ꯀꯟꯇꯦꯛ ꯂꯤꯁꯇꯐꯥꯎ ꯌꯥꯝꯗꯕꯅꯤ
ꯑꯗꯨꯒꯨꯝꯕ ꯌꯥꯝꯗꯕꯁꯦ
ꯎꯝ
ꯅꯝꯕꯔ ꯁꯦꯞ ꯇꯧꯗꯕꯒꯤꯅꯦꯕ ꯗꯨꯝ ꯅꯝꯕꯔꯗꯣ ꯕꯥꯏꯍꯥꯠ ꯇꯧꯔꯒ ꯑꯗꯨꯝ ꯐꯣꯟ ꯇꯧꯕ ꯋꯥꯔꯤ
ꯑꯦ ꯑꯗꯨꯕꯨꯗꯤ ꯑꯗꯨ ꯑꯗꯨꯕꯨꯗꯤ ꯈꯪꯗꯦꯕꯀꯣ ꯑꯩꯗꯤ ꯅꯨꯄꯤ ꯀꯥꯡꯕꯨꯗꯤ ꯐꯣꯟ ꯄꯥꯛ ꯇꯧꯅꯗꯦꯕ
ꯑꯗꯨ ꯃꯔꯛ ꯃꯔꯛꯇꯤ ꯑꯗꯨꯝ ꯇꯧꯕ
ꯃꯔꯛ ꯃꯔꯛꯇꯤ ꯈꯣꯏ ꯀꯥꯡ ꯈꯣꯏ ꯃꯔꯨꯞ ꯀꯥꯡꯕꯨ ꯂꯩꯗꯩꯅꯦ ꯑꯗꯨꯒꯤ ꯃꯔꯛ ꯃꯔꯛꯗꯤ ꯇꯧꯋꯦ
ꯌꯥꯝ ꯐꯩꯌꯦꯅꯦ ꯑꯗꯨꯗꯤ
ꯃꯤ ꯑꯇꯣꯞꯄꯗꯤ ꯂꯩꯗꯅ ꯅꯨꯄꯤ ꯀꯥꯡꯕꯨꯗꯨꯁꯨ ꯃꯔꯨꯞ ꯐ꯭ꯔꯦꯟ ꯁꯦꯝꯕ ꯍꯩꯕꯗꯣ
ꯃꯤ ꯍꯥꯏꯕꯗꯤ ꯁꯦꯝꯒꯗꯕꯅꯦ
ꯍꯣꯏ ꯑꯣꯏꯗꯤ ꯑꯣꯏ ꯑꯣꯏꯗꯤ ꯑꯣꯏꯗꯕꯅꯦ
ꯅꯨꯄꯥꯁꯨ ꯃꯤꯅꯦ ꯇꯤꯟꯅꯕ ꯍꯥꯏꯕꯁꯤꯗꯤ ꯂꯣꯏꯅ ꯇꯤꯅꯥꯒꯗꯕꯅꯦ
ꯑꯗꯨꯕꯨꯗꯤ ꯆꯨꯝꯃꯦ
ꯅꯠꯇ꯭ꯔꯣ
ꯃꯥꯅꯦ ꯆꯨꯝꯅꯤ ꯆꯨꯝꯃꯦꯗꯨꯁ ꯨ
ꯑꯗꯨꯅꯤ
ꯅꯨꯄꯥꯈꯛ ꯄꯨꯜꯂꯁꯨ ꯅꯨꯡꯉꯥꯏꯇꯕꯅꯦꯄꯤ ꯅꯨꯄꯤ ꯅꯨꯄꯤꯁꯨ ꯌꯥꯎꯔꯒ ꯄꯨꯟꯕꯗꯨꯅ ꯅꯨꯡꯉꯥꯏꯕꯅꯦ
ꯎꯝ ꯃꯔꯛ ꯃꯔꯛꯇ ꯀꯣꯏꯕ ꯆꯠꯄꯒꯨꯝꯕꯗꯗꯤ ꯌꯥꯝ ꯗꯨꯝ ꯄꯨꯟꯅ ꯑꯗꯨꯝ ꯆꯠꯂꯦꯗ
ꯎꯝ ꯀꯣꯏꯒꯗꯕꯅꯦ
ꯃꯣꯏꯕꯨ ꯈꯣꯏꯕꯨ ꯑꯩꯈꯣꯏꯕꯨ ꯈꯣꯏ ꯆꯠ ꯀꯣꯏꯕ ꯆꯠꯂꯒ ꯐꯣꯇꯣꯒꯨꯝꯕ ꯊꯥꯒꯠꯄ ꯀꯥꯟꯗ ꯃꯣꯏꯕꯨ ꯃꯣꯏꯕꯨ ꯀꯥꯎꯍꯧꯗ꯭ꯔꯗꯤꯀꯣ ꯃꯣꯏꯅ ꯑꯃꯨꯛꯀ ꯁꯥꯎꯅꯤ ꯑꯩꯈꯣꯏꯕꯨꯗꯤ ꯀꯩꯅꯣ ꯍꯥꯏꯔꯛꯇꯦꯀꯣ ꯍꯥꯏꯅꯀꯣ
ꯗꯨꯅꯦ ꯑꯩꯁꯨ ꯃꯇꯥꯡꯗꯗꯤ ꯅꯪꯉꯣꯟꯗ ꯁꯨꯃꯥꯏ ꯍꯥꯏꯔꯅꯤ ꯀꯣꯏꯕꯒꯨꯝꯕ ꯆꯠꯂꯀꯥꯟꯗ ꯀꯧꯔꯛꯇ꯭ꯔꯗꯤ
ꯀꯧꯒꯦ ꯀꯥꯎꯒꯦ ꯀꯧꯔꯛꯀꯦ
ꯀꯧꯒꯦ ꯀꯧꯒꯦ ꯍꯥꯏꯔꯒ ꯀꯧꯔꯛꯇ꯭ꯔꯗꯤ ꯐꯥꯏꯟ ꯊꯤꯒꯤꯅꯤ ꯑꯣ ꯄꯩꯁꯥ ꯂꯧꯒꯅꯤ ꯑꯩꯗꯤ
ꯑꯩꯈꯣꯏꯗꯤ ꯆꯥꯕꯗ ꯉꯥꯎꯖꯕꯅꯤꯅꯀꯣ ꯍꯦꯛ ꯊꯣꯛꯂꯛꯄꯒ ꯑꯗꯨꯝ ꯆꯥꯞ ꯆ ꯥ ꯆꯥꯃꯤꯟꯕꯒꯨꯝ ꯁꯤꯒꯨꯝꯕꯁꯦ ꯑꯩ ꯌꯥꯝ ꯕꯦꯠ ꯂꯩꯀꯣ
ꯑꯗꯨ ꯑꯣꯏꯔꯗꯤ ꯑꯩꯗꯤ ꯌꯥꯝ ꯆꯥꯕ ꯐꯪꯗꯧꯔꯦꯍꯦ ꯍꯟꯗꯛꯁꯦ
ꯎꯝ ꯑꯣꯏꯔꯝ ꯐꯪꯪꯉꯝ ꯐꯪꯒꯅꯤ